ꯌꯥꯏꯐꯔꯁꯦ ꯇꯥꯏꯌꯦ ꯇꯥꯏꯌꯦ ꯌꯥꯏꯐꯔꯁꯦ
ꯌꯥꯏꯐꯔꯁꯦ ꯌꯥꯏꯐꯔꯁꯦ
ꯍꯨꯖꯤꯛ ꯅꯣꯡ ꯆꯨꯕ꯭ꯔꯣ ꯑꯗꯣꯝꯗ
ꯅꯣꯡꯁꯦ ꯉꯔꯥꯡ ꯅꯨꯡꯗꯥꯡꯁꯨ ꯌꯥꯝ ꯆꯨꯔꯒꯅꯦ ꯍꯖꯤꯛꯅ ꯑꯃꯨꯛ ꯅꯣꯡꯁꯦ ꯌꯥꯝ ꯄꯥꯅ ꯑꯈꯣꯏꯒꯤ ꯃꯀꯨꯞ ꯃꯀꯨꯞ ꯃꯀꯨꯞ ꯇꯥꯕꯗꯣ ꯇꯧꯏꯕ ꯉꯁꯥꯏ ꯅꯣꯡꯉꯥꯜꯂꯝꯗꯥꯏꯁꯨ ꯆꯨꯏꯕ ꯍꯧꯖꯤꯛꯇꯤ ꯌꯥꯝ ꯄꯥꯊꯈ꯭ꯔꯦꯗ
ꯑꯣ ꯍꯧꯖꯤꯛꯅ ꯍꯥꯡꯗꯤ ꯍꯥꯡꯉꯦ ꯑꯗꯣ ꯁꯤꯒꯤ ꯅꯣꯡꯖꯨꯁꯦ ꯌꯥꯝꯅ ꯊꯕꯛ ꯏꯪꯈꯥꯡ ꯆꯠꯊꯣꯛꯄꯗ ꯐꯔꯛ ꯇꯥꯕꯅꯦ ꯇꯥꯒꯦꯒꯅꯀꯣ ꯈꯤꯇꯪ ꯀꯟꯅ ꯇꯥꯈ꯭ꯔꯗꯤ ꯅꯨꯡꯉꯥꯏꯗꯧꯕ ꯑꯗꯣ ꯍꯧꯖꯤꯛꯁꯨ ꯇꯧꯋꯦ ꯑꯗꯣ ꯂꯝꯕꯤꯁꯦ ꯑ ꯆꯣꯠ ꯆꯣꯠ ꯆꯣꯠ ꯆꯣꯠ ꯂꯥꯎꯔꯒ ꯅꯨꯡꯉꯥꯏꯇꯦ ꯑꯩꯁꯨ ꯊꯕꯛꯁꯨ ꯆꯠꯊꯣꯛꯇꯣꯏꯅꯦ ꯑꯗꯨꯒꯤ ꯈꯜꯂꯒ ꯇꯜ ꯂꯩꯔꯦ ꯑꯗꯣ ꯑꯌꯨꯛ ꯀꯤ ꯀꯩ ꯀꯩ ꯆꯥꯔꯒꯦ
ꯑꯌꯨꯛꯁꯦ ꯑꯩ ꯀꯩꯅꯣ ꯇꯧꯗꯉꯥꯏꯔꯤꯗ ꯑꯥ ꯈꯣꯏꯗꯥꯅ ꯉꯔꯥꯡ ꯅꯨꯡꯗꯥꯡ ꯃꯥꯅ ꯀꯩꯊꯦꯜ ꯊꯣꯛꯄꯗ ꯄꯦꯔꯨꯛ ꯂꯩꯔꯛꯄ ꯑꯗꯨꯗꯣ ꯈꯔ ꯁꯥꯏꯗꯠꯂꯝꯃꯦ ꯃꯍꯤ ꯌꯣꯠꯁꯟꯒꯔ‌ꯦ ꯁꯥꯔꯒ ꯑꯗꯒꯤ ꯑꯗꯨ ꯃꯃꯥꯡꯗ ꯍꯥꯟꯅ ꯏꯁꯤꯡ ꯒ꯭ꯂꯥꯁ ꯑꯃ ꯊꯛꯈ꯭ꯔꯦ ꯑꯗꯨ ꯃꯇꯨꯡꯗ ꯄꯤꯔꯨꯛꯇꯨ ꯁꯥꯔꯦꯀꯣ
ꯎꯝ
ꯑꯗꯨꯒ ꯍꯧꯖꯤꯛ ꯑꯃꯨꯛ ꯀꯩꯅꯣ ꯆꯥꯒꯦ ꯇꯧꯔꯤ ꯌꯦꯔꯨꯝ ꯑꯐꯨꯠꯄ ꯆꯥꯒꯦ ꯇꯧꯔꯤ ꯌꯦꯔꯨꯝꯗꯨ ꯌꯥꯝ ꯁꯥꯔꯦꯕ ꯑꯗꯨꯒꯤ ꯑꯩ ꯏꯁꯤꯡꯅ ꯇꯤꯡꯖꯜꯂꯤꯅꯦ
ꯑꯣ ꯑꯩꯗꯤ ꯀꯩꯅꯣ ꯇꯧꯗ꯭ꯔꯦ ꯑ ꯖꯤꯔꯥ ꯇꯤꯡꯕꯗ‌ꯣ ꯑꯣꯏꯅ ꯈꯤꯇꯪ ꯇꯤꯡꯖꯜꯂ ꯊꯃꯝꯕꯅꯦ ꯉꯔꯥꯡꯖ‌ꯦ ꯑꯗꯨꯏ ꯃꯍꯤꯗꯣ ꯈꯔ ꯊꯛꯑꯒꯦ ꯑꯗꯨꯒ ꯑꯩ ꯉꯥꯍꯥꯛ ꯂꯩꯔꯀꯥꯟꯗ ꯑꯩꯈꯣꯏꯒꯤ ꯄꯦꯔꯨꯛ ꯑꯩꯈꯣꯏꯖꯨ ꯄꯦꯔꯨꯛ ꯈꯔ ꯍꯧꯔꯤꯌꯦ ꯑꯗꯨ ꯑꯗꯨꯝ ꯈꯔ ꯃꯇꯣꯟ ꯑꯣꯏ ꯃꯅꯥ ꯑꯣꯏ ꯈꯔ ꯊꯠꯂꯒ ꯆꯥꯔꯅꯤ ꯑꯗꯨꯒ ꯑꯈꯣꯏ ꯏꯃꯥꯁꯨ ꯊꯕꯛ ꯆꯠꯊꯣꯛꯈ꯭ꯔꯦ ꯃꯥꯥꯏꯖꯤꯅ ꯆꯥꯛꯇꯤ ꯊꯣꯡꯉ ꯊꯅꯝꯃꯕꯅꯤ ꯑꯗ ꯏꯟꯖꯥꯡꯖ‌ꯣ ꯎꯝ ꯃꯣꯔꯣꯛ ꯉꯥꯔꯤ ꯃꯣꯔꯣꯛꯇꯤ ꯉꯥꯜꯂꯝꯃꯦꯗ ꯕꯦꯂꯦꯟꯗ꯭ꯔꯤꯖꯨ ꯉꯥꯜꯂꯝꯃꯦꯕ ꯕꯦꯂꯦꯟꯗ꯭ꫪꯤꯗꯣ ꯃꯦꯠꯀꯦꯖꯨ ꯃꯦꯠꯂ‌ꯣ ꯍꯥꯏꯕꯀꯣ ꯑꯗꯨ ꯈꯤꯇꯪ ꯃꯍꯤ ꯅꯥꯏꯅ ꯃꯦꯠꯀꯦꯅ ꯇꯜꯂꯦ ꯑꯗꯨꯗꯤꯅ ꯑꯗꯨꯗꯣ ꯑꯗꯨꯃꯝꯥꯏ ꯍꯥꯏꯔꯃ ꯆꯠ ꯈ꯭ꯔꯦ ꯑꯗꯨꯗꯒꯤ ꯑꯩꯅ ꯚꯦꯂꯦꯟꯇ꯭ꯔꯤꯗ‌ꯣ ꯃꯣꯔꯣꯛ ꯃꯦꯠꯄ ꯑꯣꯏꯅ ꯃꯦꯠꯄꯤꯔꯒꯦ ꯑꯗꯨꯒ ꯀꯥꯡꯁꯣꯏꯅꯤ ꯈꯪꯗꯦ ꯀꯩꯅꯣ ꯑꯇꯣꯞꯄ ꯂꯩꯔ ꯑꯃ ꯊꯣꯡꯉꯨꯒ‌ꯦ ꯇꯧꯕ ꯚ‌ꯦꯂ‌ꯦꯟꯗ꯭ꯔꯤ ꯉꯥꯛ ꯑꯗꯨꯃꯥꯏ ꯆꯥꯕꯗꯨꯗꯤ ꯁꯨꯝ ꯅꯨꯡꯉꯥꯏꯇꯦꯗꯅ
ꯃꯥꯅꯦ ꯃꯥꯅꯦ ꯑꯗꯨꯗꯨꯅ ꯃꯣꯔꯣꯛ ꯃꯦꯠꯅꯅꯕꯒꯤ ꯑꯣꯏꯔꯣ ꯑꯗꯨꯒꯤ ꯍꯤꯟꯖꯥꯡꯗꯣ ꯀꯩꯅꯣꯃ ꯍꯦꯛ ꯊꯣꯡꯖꯤꯜꯂ‌ꯣ ꯀꯩꯗꯧꯔꯒꯦ ꯍꯋꯥꯏꯔ ꯀꯩꯅꯣ ꯑꯔꯩ ꯑꯔꯩ ꯕ ꯑꯃ ꯍ‌ꯦ ꯇꯥ ꯊꯣꯡꯖꯤꯜꯂ‌ꯣ ꯑꯗꯨ ꯆꯥꯗꯥ ꯌꯥꯗꯦꯖꯨ ꯂꯩꯕ ꯅꯠꯇꯕꯗꯨꯕꯨ
ꯑꯗꯨꯅ‌ꯦ ꯑꯗꯨꯒ ꯉꯁꯤꯁꯨ ꯑꯩꯁꯦ ꯀꯩꯅꯣ ꯑꯩꯈꯣꯏꯒꯤ ꯂꯥꯏꯔꯤꯛ ꯅꯝꯕꯗꯣ ꯉꯁꯤ ꯄꯤꯁꯟꯕ ꯆꯠ ꯇꯣꯏꯅꯦꯕ ꯑꯗꯨꯒ ꯍꯌꯦꯡꯅꯥ ꯋꯥꯍꯪ ꯄꯥꯎꯍꯪ ꯇꯧꯗꯣꯏꯕ ꯃꯣꯏꯒꯤ ꯑꯥꯗꯒꯤ ꯃꯤ ꯂꯥꯛꯀꯅꯤꯌꯦ ꯑꯗꯨꯒ ꯄꯩꯈꯥ ꯁꯨ ꯂꯣꯏ ꯑꯏꯕꯒꯤ ꯁꯔꯨꯛ ꯂꯣꯏꯒ꯭ꯔꯕꯅꯤꯅ ꯇꯥꯡ ꯑꯩ ꯇꯔꯥꯍꯨꯝꯗꯣꯏ ꯇꯥꯡ ꯇꯔꯥꯃꯉꯥ ꯇꯥꯡ ꯇꯔꯥꯃꯔꯤ ꯁꯨꯃꯥꯏꯅ ꯑꯃꯨꯛ ꯂꯩꯔ‌ꯦ ꯑꯗ ꯂꯣꯏꯗꯣꯏꯅ‌ꯦ ꯇꯔꯥꯃꯉꯥꯗ
ꯑꯣ ꯇꯥꯡ ꯇꯔꯥꯃꯉꯥ ꯑꯗꯨꯗꯤ ꯑꯅꯤ ꯋꯥꯠꯂꯤꯅꯦ ꯉꯁꯤ ꯇꯥꯡ ꯅꯤꯄꯥꯟ
ꯎꯝ
ꯋꯥꯠꯂꯤ ꯗꯨꯗꯤ
ꯑꯗꯨꯅꯦ ꯑꯗꯨꯗ ꯑꯗꯨꯁꯨ ꯑꯣꯏꯔꯦ ꯑꯗꯨꯒ ꯁꯨꯝ ꯌꯨꯝꯒꯤ ꯁꯨꯝ ꯂꯩꯗꯅ ꯑꯩꯈꯣꯏꯒꯤ ꯏꯃꯨꯡꯒꯤ ꯆ‌ꯦꯟꯊ‌ꯣꯛ ꯁꯤ ꯊꯕꯛ ꯏꯪꯈꯥꯡꯒꯤ ꯀꯩ ꯀꯩ ꯑꯗꯒꯤ ꯑꯗꯨꯃꯥꯏꯅ ꯃꯊꯪ ꯃꯊꯪ ꯇꯧꯕꯁꯤꯗ ꯄꯩꯈꯥꯗꯣ ꯁꯨꯝ ꯑꯗꯨꯃꯥꯏꯅ ꯁꯨꯝ ꯐꯪꯖꯅꯕꯅꯤ ꯁꯨꯝ ꯋꯥꯈꯟꯖꯨ ꯈꯔ ꯆꯔꯥꯡꯅꯕꯗꯣ ꯄꯨꯔꯥ ꯃꯥꯏ ꯑꯣꯟꯖꯤꯟꯕ ꯉꯝꯗꯕꯗꯣ ꯑꯣꯏꯔꯒꯁꯨ ꯌꯥꯅ ꯌꯥꯅꯕ ꯆꯠꯂꯛꯄꯗ ꯗꯤ ꯋꯥꯥꯏ
ꯃꯥꯅꯦ ꯃꯥꯅꯦ
ꯎꯝ
ꯑꯗꯨꯗꯤ ꯅꯪꯒꯤ ꯂꯥꯏꯔꯤꯛ ꯅꯝꯕꯗꯗꯤ ꯄꯩꯁꯥ ꯐꯅꯌꯥꯝ ꯆꯪꯉꯝꯒꯗꯧ ꯃꯥꯜꯂꯤ
ꯑꯩꯒꯤ ꯂꯥꯏꯔꯤꯛ ꯂꯝꯕꯗꯣ ꯍꯣꯏ ꯃꯤ ꯑꯃꯒ ꯑꯃꯒ ꯃꯥꯟꯅꯗꯦꯀꯣ ꯆꯪꯕꯩ ꯃꯃꯜ ꯍꯥꯏꯕꯗꯤ ꯑꯩꯈꯣꯏꯒꯤ ꯂꯩꯃꯥꯏ ꯃꯁꯤꯡ ꯃꯥꯒꯤ ꯂꯩꯃꯥꯏ ꯃꯁꯤꯡꯒꯤ ꯃꯇꯨꯡ ꯏꯟꯅ ꯄꯩꯁꯥꯖ‌ꯦ ꯁꯥꯔꯛꯇꯣꯏꯅꯦꯕ ꯑꯩꯈꯣꯏꯒꯤ ꯂꯩꯃꯥꯏ ꯑꯃꯈꯛ ꯈꯤꯇꯪꯗ ꯂꯨꯄꯥ ꯅꯤꯐꯨ ꯁꯥꯕ ꯀꯩ ꯂꯩꯌꯦꯕ ꯑꯗꯨꯒꯤ ꯑꯣꯏꯔꯛꯄꯅꯤꯅ ꯃꯤꯖ‌ꯦ ꯑꯗꯨꯝ ꯂꯤꯁꯤꯡ ꯃꯔꯤꯃꯨꯛ ꯆꯪꯕ ꯌꯥꯎꯏ ꯍꯦꯟꯕ ꯌꯥꯎꯏ ꯂꯤꯁꯤꯡ ꯑꯗꯨ ꯃꯉꯥ ꯇꯔꯨꯛ ꯆꯪꯕ ꯌꯥꯎꯏ ꯑꯗꯨ ꯑꯩꯒꯤ ꯑꯣꯏꯅꯗꯤ ꯀꯩꯅꯣ ꯆꯪꯉꯦ ꯂꯤꯁꯤꯡ ꯑꯍꯨꯝꯒ ꯆꯥꯝꯃ ꯆꯪꯉꯦ ꯑꯩꯈꯣꯏ ꯏꯃꯥꯟꯅꯕ ꯑꯅꯤ ꯑꯍꯨꯝꯗꯤ ꯍꯥꯏꯐꯦꯠ ꯃꯥꯟꯅꯩ ꯑꯗꯨꯒ ꯂꯤꯁꯤꯡ ꯃꯔꯤꯃꯨꯛ ꯈꯔ ꯍꯦꯟꯅ ꯆꯪꯕꯁꯨ ꯌꯥꯎꯋꯦ ꯍꯥꯏ ꯑꯗꯥ ꯂꯩꯃꯥꯏ ꯃꯁꯤꯡꯖ‌ꯦ ꯌꯥꯝꯃꯤꯉꯩ ꯄꯩꯁꯥ ꯆꯪꯕ ꯍꯦꯟꯗꯣꯏꯅꯦꯕ ꯂꯩꯃꯥꯏ ꯑꯃ ꯅꯝꯕ ꯃꯇꯝꯗ ꯄꯥ ꯅꯤꯐꯨ ꯍꯥꯏꯕ꯭ꯔꯥ ꯅꯤꯐꯨ ꯈꯔꯥ ꯍꯦꯜ ꯍꯥꯏꯕ꯭ꯔꯥ ꯑꯗꯨꯃꯥꯏꯅ ꯉꯔꯥꯡ ꯆꯤꯡꯒꯤꯕꯅꯦꯕ ꯑꯗꯨꯗꯤ ꯌꯦꯡꯉꯨ ꯂꯩꯃꯥꯏꯗꯣ ꯑꯩꯈꯣꯏꯁꯨ ꯅꯤꯐꯨꯃꯨꯛ ꯍꯦꯜꯂꯛꯏꯅꯦꯕ ꯑ ꯑꯗꯨ
ꯐꯩꯅꯦ ꯅꯣꯏꯒꯤꯗꯣ ꯅꯣꯏꯒꯤꯗ‌ꯣ ꯐꯣꯇꯣꯒꯁꯨ ꯍꯥꯞꯄꯒ ꯑꯗꯒꯤ ꯑ ꯆꯦꯗꯨꯁꯨ ꯑꯩꯈꯣꯏꯒꯤ ꯇꯣꯉꯥꯟꯕ ꯃꯌꯥꯝꯅ ꯏꯟꯅꯔꯤꯕ ꯆꯦꯁꯦ ꯑꯣꯏꯗꯦꯕ ꯇꯣꯉꯥꯟꯕ ꯆꯦꯈꯛ ꯑꯣꯏꯌꯦꯕ ꯑꯩꯈꯣꯏꯒꯤ ꯖꯦꯔꯣꯁꯀ ꯅꯝꯕ ꯆꯦꯗꯣ ꯑꯗꯨꯒꯨꯝꯕ ꯑꯦ ꯐꯣꯔ ꯁꯥꯏꯖꯀꯤ ꯑꯗꯨꯒꯨꯝꯕꯒꯤ ꯄꯣꯠꯀ ꯇꯦ ꯍꯥꯏꯕ ꯑꯩꯈꯣꯏꯒꯤ ꯑ ꯐꯣꯇꯣꯒ ꯀꯥꯞꯄ ꯌꯥꯒꯗꯧꯕ ꯃꯥꯟꯕ ꯆꯦꯅꯦꯕ ꯅꯗꯗꯤꯀꯣ ꯑꯗꯒꯤ ꯂꯥꯏꯔꯤꯛꯀꯤ ꯃꯈꯨꯝꯗꯣ ꯌꯥꯝꯅ ꯐꯖꯩꯑꯕ ꯑꯩ ꯎꯔꯦꯕꯅ ꯅꯪ ꯍꯥꯟꯅ ꯄꯨ ꯄꯨꯈꯤꯕꯗꯨꯣ ꯎꯏꯕ ꯑꯩ ꯂꯥꯏꯔꯤꯛꯀꯤ ꯆꯦꯛꯈꯨꯝ ꯀꯔꯤ ꯀꯔꯥꯒꯗꯣꯏ ꯈꯪꯗꯦ ꯑꯩꯈꯣꯏꯒꯤ ꯌꯥꯝ ꯐꯖꯕ ꯄꯣꯠ ꯑꯃꯈꯛ ꯑꯣꯏꯕ ꯑꯗꯨꯅꯁꯨ ꯑꯌꯥꯝꯕ ꯃꯣꯏ ꯄꯩꯁꯥ ꯆꯥꯎꯅ ꯂꯧꯧꯕꯖꯥꯠꯅꯦꯕ ꯆꯨꯝꯅꯒꯤ ꯑꯩꯈꯣꯏꯒꯤ ꯏꯆꯝ ꯆꯝꯕ ꯆꯦꯅꯥ ꯑꯃꯗ ꯀꯥꯞꯄꯗ ꯀꯩꯁꯨ ꯂꯨꯄꯥ ꯅꯤꯝꯐꯨ ꯌꯧꯅꯤꯡꯉꯥꯏ ꯑꯣꯏꯝ ꯂꯩꯇꯦ ꯍꯥꯏꯕ ꯑꯗꯨꯗꯨ ꯅꯣꯏꯒꯤ ꯆꯦꯗꯣ ꯇꯥꯡꯕꯒꯤꯅꯦꯕ ꯈꯪꯉꯕ꯭ꯔ
ꯍꯣꯏ
ꯑꯩꯈꯣꯏꯒꯤ ꯐꯣꯇꯣ ꯀꯥꯞꯅꯕꯒꯤ ꯃꯥꯒꯤ ꯆꯦꯗꯨꯅ ꯍꯦꯟꯅꯕ ꯍꯣꯡꯉꯝꯒꯅꯤ ꯅꯣꯏꯒꯤ ꯆꯦꯗꯨꯗꯒꯤ
ꯎꯝ
ꯃꯣꯏꯁꯦ ꯑꯗꯨꯗꯤ ꯌꯥꯝ ꯈꯪꯗ ꯃꯑꯣꯡꯇ ꯌꯥꯎꯗꯕ ꯎꯗ꯭ꯔꯦ
ꯃꯥꯅꯦ ꯆꯦꯕꯨꯗꯤ ꯐꯖꯕꯅꯦ ꯑꯗꯨꯝ ꯊꯥꯔꯞ ꯇꯧꯔꯣ ꯑꯗꯨꯒꯤꯅꯤ ꯆꯦꯗꯨꯒꯤ ꯃꯃꯜ ꯑꯗꯨꯅꯅꯦ ꯄꯩꯁꯥ ꯃꯣꯏꯅ ꯂꯩꯃꯥꯏ ꯑꯃꯗ ꯅꯝꯕꯗ ꯆꯦꯗꯨꯒ ꯄꯨꯂꯞ ꯊꯥꯔꯒ ꯂꯨꯄꯥ ꯅꯤꯐꯨꯃꯨꯛꯀꯤ ꯃꯌꯥ ꯆꯤꯡꯉꯛꯦ ꯍꯥꯏꯔꯤꯁꯦ ꯑꯗꯨꯒ ꯀꯩꯅꯣ ꯇꯧꯋꯦ ꯑꯗꯨꯒꯅꯦ ꯑ ꯀꯩꯅꯣꯗꯣ ꯁꯦ ꯑꯗꯒꯤ ꯑꯗꯨꯒꯤ ꯆꯦꯁꯨ ꯑꯣꯏꯔꯦ ꯆꯦꯗꯨꯁꯨ ꯃꯔꯛꯇꯁꯨ ꯃꯣꯏꯒꯤ ꯄ꯭ꯂꯥꯁꯇꯤꯛ ꯍꯥꯞꯄꯛꯄꯁꯨ ꯌꯥꯎꯔꯦ ꯑꯗꯒꯤ ꯐꯣꯇꯣꯒꯤ ꯁꯔꯨꯛꯁꯨ ꯅꯝꯃꯤ ꯃꯔꯨ ꯑꯣꯏꯅ ꯑꯈꯣꯏꯒꯤ ꯈ꯭ꯋꯥꯏ ꯀꯣꯕꯔꯗꯣ ꯑꯗꯨ ꯑꯗꯨꯁꯨ ꯄꯩꯁꯥ ꯑꯗꯨꯝ ꯆꯥꯎꯕꯅꯦꯕ ꯁꯥꯔꯛꯄꯗ
ꯑꯗꯨꯅꯤ ꯑꯩꯅ ꯂꯥꯏꯔꯤꯛꯀꯤ ꯃꯈꯨꯝꯑꯅ ꯍꯥꯏꯗꯣ ꯂꯥꯏꯔꯤꯛꯀꯤ ꯃꯈꯨꯝꯗꯨꯁꯨ ꯌꯥꯝ ꯐꯖꯩ ꯍꯥꯏꯕ
ꯎꯝ
ꯑꯗꯨꯗꯨꯅꯅꯦꯕ ꯑꯩꯅ ꯅꯣꯏ ꯄꯩꯁꯥ ꯆꯥꯎꯋꯦꯅ ꯍꯥꯏꯗꯣ ꯑꯗꯨꯅ ꯑꯗꯨꯒꯨꯝꯕꯒꯤ ꯀꯩꯅꯣꯗꯨꯗꯤꯁꯥꯗꯅ ꯆꯥꯎꯔꯛ ꯇꯥꯕꯅꯦ ꯍꯥꯏꯕ ꯌꯦꯡꯕꯗꯁꯨ ꯑꯗꯨꯛꯀꯤ ꯃꯇꯤꯛ ꯐꯖꯔꯦ ꯍꯥꯏꯕ
ꯎꯝ ꯑꯁ ꯑꯗꯨ ꯂꯣꯏ ꯁꯪꯈꯤꯕꯁꯦ ꯋꯥꯏ ꯑꯃꯗꯤ ꯁꯪꯉꯦ ꯄꯩꯁꯥ ꯈꯔ ꯆꯪꯖꯔꯁꯨ ꯀꯣ ꯑꯗꯨꯗ ꯑꯁ ꯆꯔꯥꯡꯅꯔꯒ ꯏꯕ ꯂꯣꯏꯁꯟꯕ ꯂꯣꯏꯁꯟꯗꯕ ꯍꯥꯏꯕꯗꯤ ꯂꯥꯏꯔꯤꯛ ꯑꯃ ꯍꯦꯛꯇ ꯁꯤꯜꯂꯒ ꯗꯣꯛ ꯏꯁꯟꯕꯩ ꯍꯥꯏꯕꯁꯨ ꯅꯠꯇꯕ ꯃꯤꯁꯨ ꯎꯅꯗꯣꯏꯕ ꯑꯗꯒꯤ ꯏꯁꯥꯒꯤ ꯑꯣꯏꯕ ꯋꯥꯍꯩꯁꯨ ꯐꯣꯡꯗꯣꯛꯇꯣꯏꯕ ꯑꯗꯒꯤ ꯑꯃꯨꯛ ꯆꯠꯅꯕ ꯆꯠꯅꯗꯕ ꯑꯗꯒꯤ ꯑꯁ ꯌꯥꯝ ꯂꯩ ꯍꯥꯏꯕ ꯑꯗꯨꯗꯤ ꯄꯪꯏ ꯏꯁꯟ ꯌꯥꯗꯕ ꯑꯗꯨꯅꯅꯦ ꯃꯤꯅ ꯑꯈꯣꯏꯒꯤ ꯑꯁ ꯀꯩꯕ ꯁꯨꯝ ꯑꯦꯝ ꯑꯦꯒ ꯇꯝ ꯂꯣꯏꯔ ꯀꯥꯟꯗ ꯔꯤꯁꯥꯔꯁ ꯋꯥꯛꯀ ꯇꯧꯔꯤꯁꯦ ꯑꯗꯨꯝ ꯑꯁ ꯀꯣꯛ ꯆꯪꯉꯝꯒꯅꯤ ꯍꯥꯏꯁꯦ ꯍꯥꯏꯗꯤ ꯃꯊꯥ ꯁꯥꯔꯝꯒꯅꯤꯅ ꯑꯗꯨꯝ ꯃꯇꯝ ꯆꯪꯉꯤ ꯄꯣꯠꯅꯦꯕ ꯀꯣꯛ ꯊꯥꯗꯗꯤ ꯌꯥꯗꯦ ꯍꯥꯏꯕ
ꯃꯥꯅꯦ ꯀꯩꯅꯣ ꯊꯤꯒꯠꯄ ꯉꯥꯛꯇꯅꯦ ꯔꯤꯁꯔꯁ ꯍꯥꯏꯁꯤꯗꯤ ꯀꯔꯥꯏ ꯀꯔꯤ ꯀꯩꯅꯣ ꯇꯧꯍꯧꯒꯦꯅ ꯃꯁꯩꯁꯤꯗ ꯍꯤꯅꯅ ꯍꯨꯝꯗꯅ ꯇꯧꯔꯛꯀꯗꯣꯏꯅꯤ ꯑꯗꯨꯗꯨꯒ ꯅꯩꯅꯔꯛꯀꯗꯣꯏꯅꯤ
ꯎꯝ ꯀꯔꯤ ꯏꯟꯖꯥꯡ ꯊꯣꯡꯗꯧꯔꯒꯦ ꯉꯁꯤ ꯑꯌꯨꯛꯀꯤꯗꯤ
ꯈꯪꯗꯦꯌꯦ ꯑꯩꯈꯣꯏ ꯇꯩꯃꯅ ꯀꯩꯅꯣ ꯊꯣꯡꯉꯝꯈꯤꯔꯣꯏ ꯑꯩꯈꯣꯏꯒꯤꯗꯤ ꯊꯕꯛ ꯁꯨꯕꯈꯩꯒꯤ ꯆꯥꯅ ꯊꯛꯅꯕ ꯁꯤꯜꯍꯧꯔꯤꯕꯅꯤ
ꯎꯝ ꯑꯗꯨꯝ ꯅꯣꯏꯒꯤꯗꯤ ꯑꯌꯨꯛꯁꯨ ꯅꯨꯃꯤꯗꯥꯡꯁꯨ ꯑꯗꯨꯝ ꯊꯦꯡ ꯊꯦꯡ ꯆꯥꯕꯅꯤꯅꯅꯦꯀꯣ ꯍꯩꯕꯨꯗꯤ ꯍꯩꯅꯔꯝꯃꯅꯤ ꯑꯗꯣ ꯑꯩꯅꯒ ꯁꯨꯝ ꯅꯣꯡ ꯐꯥꯗꯣꯛ ꯅꯣꯏꯗ ꯂꯥꯛꯑꯦ ꯈꯜꯂꯣꯕ ꯁꯨꯝ ꯊꯦꯡꯅꯒ ꯆꯥꯁꯦ ꯀꯩꯕ ꯍꯥꯏꯗꯤ ꯑꯩꯅꯗꯤ ꯍꯥꯏꯕꯗꯤ ꯉꯝꯃꯣꯏꯗꯣꯏꯅꯤ ꯆꯥꯛꯇꯤ ꯂꯥꯝꯂꯛꯇꯣꯏꯅꯦꯕ ꯑꯩꯅ ꯁꯨꯝ ꯆꯥꯈꯤꯕ ꯃꯇꯝꯗ ꯌꯧꯔꯛꯑꯗꯤ ꯄ꯭ꯔꯃꯥꯅꯤ ꯅꯣꯏꯗꯤ ꯊꯦꯡ ꯊꯦꯡ ꯆꯥꯕꯩ ꯍꯩꯅꯕꯤ ꯍꯥꯏꯕꯗꯤ ꯊꯕꯛ ꯊꯕꯛꯅ ꯆꯤꯟꯕꯩꯅꯤꯀꯣ ꯑꯗꯨ ꯑꯣꯏꯔꯒꯁꯨ ꯃꯄꯥꯟ ꯂꯝꯗ ꯂꯩꯕꯒꯤ ꯇꯥꯏꯞꯇ ꯃꯣꯏ ꯃꯄꯥꯜ ꯂꯝꯗ ꯌꯥꯝ ꯆꯤꯜꯂꯤꯗꯅ ꯃꯇꯝ ꯊꯦꯡ ꯊꯦꯡ ꯆꯥꯏꯗꯅ ꯑꯗꯨꯒꯤ ꯃꯑꯣꯡꯅꯦ ꯍꯥꯏꯕ ꯅꯣꯏꯒꯤꯁꯤꯅ ꯑꯃꯨꯛ
ꯑꯗꯨꯕꯨꯗꯤꯅꯦ ꯑꯌꯨꯛꯇꯕꯨꯗꯤ ꯑꯗꯨꯝ ꯆꯥꯅ ꯊꯛꯅꯕꯗ ꯑꯗꯨꯝ ꯃꯑꯣꯡ ꯇꯥꯅ ꯃꯔꯥꯡ ꯀꯥꯏꯅ ꯑꯗꯨꯝ ꯆꯥꯥꯁꯟꯕꯗꯣ ꯑꯣꯏꯌꯦꯕꯀꯣ
ꯑꯗꯨꯝ ꯌꯦꯔꯨꯝ ꯑꯃ ꯐꯨꯠꯂꯅꯤ ꯑꯗꯒꯤ ꯁꯪꯒꯣꯝ ꯆꯥ ꯑꯃ ꯅꯠꯇ꯭ꯔꯒꯅ ꯁꯪꯒꯣꯝ ꯉꯥꯛꯇ ꯊꯛꯄ ꯑꯃ ꯇꯧꯔꯅꯤ ꯑꯗꯨꯏ ꯃꯊꯛꯇꯨꯗ ꯑꯃꯨꯛ ꯑꯆꯥꯄꯣꯠ ꯑꯃꯨꯛ ꯌꯥꯎꯔꯅꯤ ꯑꯗꯨꯝ ꯀꯩ ꯍꯥꯏꯅꯤ ꯑꯗꯨꯝ ꯌꯥꯝꯅ ꯌꯥꯝꯅ ꯆꯥꯕꯗꯣ ꯑꯗꯨꯝ ꯑꯣꯏꯌꯦꯕꯀꯣ
ꯎꯝ
ꯑꯗꯨꯅꯅꯤꯗ ꯑꯗꯨꯅꯅꯦ ꯆꯦꯔꯨꯝꯒꯁꯤꯗ ꯑꯌꯨꯛꯇ ꯐꯨꯠꯄꯁꯤꯗ ꯑꯈꯣꯏ ꯃꯔꯤ ꯃꯉꯥꯒꯤꯗ ꯐꯨꯠꯂꯒ ꯑꯗꯨꯝ ꯑꯃ ꯑꯅꯤꯈꯛ ꯆꯥꯟꯅꯔꯒ ꯆꯥ ꯗꯥꯕ ꯌꯥꯎꯕꯗꯨꯅ ꯑꯃꯨꯛ ꯅꯨꯡꯗꯥꯡꯁꯤꯗ ꯑꯃꯨꯛ ꯂꯦꯝꯃ ꯂꯩꯗꯣꯏꯅꯦꯕ ꯑꯗꯨꯅ ꯑꯁ ꯂꯦꯝꯕꯅꯤꯅ ꯂꯦꯝꯕꯗꯅ ꯂꯦꯝꯕꯅ ꯆꯥꯛ ꯂꯦꯝꯕꯗ ꯍꯦꯟꯗꯣꯛꯇꯅ ꯑꯆꯥꯄꯣꯠꯐꯧ ꯂꯦꯝꯃꯒ ꯂꯩꯈꯠꯂꯛꯀꯗꯣꯏꯅꯦꯕꯣ
ꯎꯝ
ꯑꯉꯥꯡꯁꯤꯡꯁꯤ ꯆꯥꯕ ꯈꯔ ꯈꯔ ꯄꯦꯠꯂꯧꯕ ꯈꯪꯕ꯭ꯔꯥ ꯃꯣꯏꯁꯦ ꯈꯪꯕ꯭ꯔꯥ ꯃꯣꯏꯅ ꯄꯥꯝꯕꯗꯨꯇꯪ ꯆꯥꯅꯤꯡꯉꯤꯅꯦꯕ ꯃꯣꯏꯗꯤ ꯈꯪꯕ꯭ꯔꯥ ꯑꯗꯨꯗꯨꯅ ꯌꯦꯔꯨꯝ ꯑꯐꯨꯠꯄꯒꯨꯝꯕꯁꯦ ꯃꯣꯏꯗꯤ ꯄꯥꯛꯅ ꯄꯥꯝꯗꯦꯕ ꯌꯦꯔꯨꯝꯁꯦ ꯌꯦꯔꯨꯝꯁꯦ ꯊꯣꯡꯉꯒ ꯆꯥꯁꯦ ꯍꯥꯏꯗꯤ ꯑꯃꯨꯛ ꯌꯥꯅꯦꯕ ꯍꯧꯔꯒ ꯆꯥꯁꯨ ꯄꯥꯛ ꯆꯥꯅꯤꯡꯗꯦ ꯍꯥꯏꯅꯦꯕ ꯈꯪꯕ꯭ꯔꯥ
ꯎꯝ
ꯐꯨꯠꯄꯅ ꯁꯨꯡꯆ ꯆꯥꯎ ꯌꯥꯗꯦ ꯑꯐꯨꯠꯄꯁꯤꯅ ꯑꯗꯣ ꯑꯩꯈꯣꯏꯅꯗꯤ ꯆꯥꯅꯕꯅ ꯅꯝ ꯅꯝꯗꯅ ꯇꯧꯗꯅ ꯐꯨꯠꯇꯣꯏꯅꯦꯕ ꯑꯗꯨꯅ ꯑꯗꯨꯝꯗꯤ ꯃꯥꯡꯕꯅ ꯑꯗꯨꯝ ꯑꯣꯏ ꯂꯩꯔꯕꯅꯦ ꯏꯕꯨꯡꯉꯣ
ꯃꯥꯅꯦ ꯑꯗꯩ ꯌꯦꯔꯨꯝ ꯑꯄꯨꯠꯕꯁꯦ ꯑꯗꯨꯃꯥꯏꯅ ꯂꯩ ꯑꯩꯗꯤ ꯑꯐꯨꯠꯄꯁꯨ ꯑꯗꯨꯝ ꯍꯩ ꯂꯩꯩ ꯑꯗꯒꯤ ꯌꯦꯔꯨꯝ ꯑꯉꯧꯕꯁꯨ ꯁꯨ ꯑꯗꯨꯝ ꯑꯅꯤꯃꯛ ꯍꯩꯅꯩ ꯑꯗꯨꯒ ꯀꯩꯅꯣ ꯇꯧꯕꯗꯣ ꯑꯩꯈꯣꯏꯒꯤ ꯀꯩꯅꯣꯗꯤ ꯌꯥꯝ ꯀꯜꯂꯤꯀꯣ ꯁꯨꯝ ꯃꯔꯛꯇ ꯆꯥꯔꯛꯄꯗꯤ ꯌꯥꯎꯔꯦ ꯑꯣ ꯍꯣꯇꯦꯜꯗ ꯀꯩꯗ ꯑꯈꯣꯏꯒꯤ ꯉ ꯌꯦꯔꯨꯝꯗꯣ ꯄꯨꯔꯥ ꯃꯨꯟꯕ ꯅꯠꯇꯕꯤ ꯑꯃ ꯆꯣꯠ ꯆꯣꯠ ꯀ ꯂꯥꯎꯒꯗꯕ ꯃꯃꯨꯠꯀꯗꯣ ꯑꯗꯣ ꯆꯥ ꯍꯥꯏꯕ ꯁꯨꯝ ꯑꯩ ꯍꯩꯅꯕ ꯑꯣꯏꯗꯦ ꯀꯩꯅꯣꯝ ꯁꯨꯝ ꯀꯩ ꯍꯥꯏꯅꯤ ꯏꯁꯥꯗ ꯄꯥꯝꯕ ꯑꯣꯏꯗꯦꯕ ꯑꯗꯨꯏ ꯈꯨꯆꯥꯗꯨꯗꯤ
ꯍꯣꯏ ꯍꯣꯏ ꯍꯣꯏ ꯃꯣꯏꯒꯤ ꯃꯨꯜꯍꯟꯗꯕꯤ ꯇꯧꯕꯗꯣ ꯑꯩꯁꯨ ꯆꯥꯅꯤꯡꯗꯦꯗ ꯑꯩꯈꯣꯏ ꯀꯅꯥꯒꯨꯝꯕ ꯑꯃꯅꯗꯤ ꯌꯥꯝ ꯄꯥꯝꯅ ꯑꯗꯒꯤ ꯍꯛꯆꯥꯡ ꯐꯩ ꯈꯣꯠꯂꯦ ꯍꯥꯏꯕꯒꯤ ꯆꯥꯕꯁꯨ ꯌꯥꯎꯏꯤꯀꯣ ꯑꯗꯨꯒ ꯑꯩ ꯃꯗꯨ ꯑꯩ ꯄꯥꯝꯗꯦ ꯍꯣꯏ ꯃꯨꯟꯗꯕ ꯍꯥꯏꯗꯅ ꯀꯩꯅꯣ ꯀꯩꯅꯣꯅꯣ ꯀꯃꯥꯏ ꯍꯥꯏꯅꯤ ꯃꯍꯤ ꯑꯣꯔ ꯑꯣꯔ ꯇꯥꯕꯗꯨꯗꯤ ꯑꯩ ꯁꯨꯡꯍꯩ ꯍꯩꯅꯗꯦꯕ ꯃꯨꯜꯍꯜꯂꯔꯣꯏ ꯌꯥꯝ ꯀꯟꯅ ꯃꯨꯜꯍꯟꯒꯨꯝꯁꯦ ꯍꯥꯏꯔꯒꯁꯨ ꯍꯥꯏꯐꯦꯠ ꯊꯣꯛ ꯇꯣ ꯊꯣꯛ ꯑꯣꯟ ꯊꯣꯛꯑꯒꯗꯤ ꯑꯩꯈꯣꯏꯒꯤ ꯀꯥꯒꯩ ꯉꯧꯗꯕꯤ ꯑꯃ ꯂꯩꯗꯥꯏꯅꯦꯀꯣ ꯑꯗꯨꯃꯥꯏꯅ ꯇꯧꯕꯗꯗꯤ ꯀꯩꯁꯨ ꯍꯪꯒꯣꯏꯗꯕ ꯑꯩꯈꯩꯁꯨ ꯆꯥꯏꯑꯦꯕ ꯑꯗꯩ ꯍꯦꯛꯇ ꯃꯣꯏꯒꯤ ꯃꯍꯤꯌꯣ ꯃꯅꯥꯏꯌꯣ ꯑꯩꯈꯣꯏꯒꯤ ꯀꯩꯝꯇ ꯑꯣꯏꯁꯟꯗ꯭ꯔꯤꯃꯤꯅ ꯇꯧꯔꯒ ꯄꯨꯊꯣꯔꯛꯄꯗꯣ ꯑꯗꯨꯒꯨꯝꯕꯗꯣ ꯇꯜꯂꯤꯗ ꯇꯁꯦꯡꯅ ꯑꯩ ꯍꯩꯅꯗꯦ ꯏꯃꯥꯟꯅꯕ ꯈꯔꯗꯤ ꯂꯩꯌꯦ ꯃꯍꯤ ꯑꯣꯏꯅ ꯄꯪꯊꯥꯛꯇ ꯊꯛꯄꯁꯨ ꯂꯩꯌꯦꯕ ꯃꯣꯏ ꯃꯣꯏꯗꯤ ꯑꯗꯨꯝ ꯍꯪꯒꯣꯏ ꯆꯥꯎꯒꯟꯗꯕ ꯍꯥꯏꯇꯥꯔꯦꯀꯣ ꯑꯗꯨꯒꯨꯝꯕ ꯃꯤꯁꯨ ꯑꯣꯏꯔꯤꯅꯦꯕ ꯍꯥꯎꯕꯗꯤ ꯐꯩꯌꯦꯕ ꯑꯗꯨꯁꯨ ꯑꯩꯈꯣꯏꯒꯤ ꯑꯣꯏꯅꯗꯤ ꯑꯩ ꯍꯩꯅꯗꯦ
ꯑꯗꯨꯅꯤ ꯇꯧꯔꯤꯁꯦ ꯑꯩꯁꯦ ꯑꯩꯁꯨ ꯀꯩꯅꯣ ꯇꯧꯔꯤꯅꯦ ꯑꯩꯍꯣꯏ ꯑꯩꯈꯣꯏ ꯃꯥꯅ ꯍꯥꯏꯗ ꯕꯦꯂꯦꯟꯇ꯭ꯔꯤꯨꯕꯨꯗꯤ ꯉꯥꯜꯂ ꯊꯃꯝꯃꯦ ꯑꯗꯣ ꯍꯧꯖꯤꯛ ꯊꯣꯛꯑꯀꯥꯟꯗ ꯑꯩꯅ ꯇꯣꯏꯁꯦ ꯈꯥꯃꯦꯟ ꯑꯁꯤꯟꯕꯁꯨ ꯂꯩꯍꯧꯕꯅꯤ ꯃꯥꯏꯔꯦꯟꯁꯨ ꯂꯩꯍꯧꯋꯦ ꯑꯩꯅ ꯈꯪꯕꯗ ꯑꯗꯣ ꯈꯥꯃꯦꯟ ꯑꯁꯤꯟꯕꯁꯦ ꯀꯥꯡꯁꯣꯏ ꯉꯔꯥꯡꯁꯨ ꯑꯩꯅ ꯈꯔ ꯆꯥꯈ꯭ꯔꯦ ꯑꯗꯨꯅ ꯁꯤꯁꯦ ꯃꯥꯏꯔꯦꯟꯁꯦ ꯑꯣꯏꯅ ꯆꯥꯊꯣꯛꯑꯁꯤꯔ ꯈꯪꯗꯦ ꯃꯌꯥꯡ ꯃꯇꯣꯟꯁꯨ ꯍꯧꯔꯤ ꯃꯥꯏꯔꯦꯟ ꯑꯣꯏꯅ ꯆꯥꯁꯤꯔ ꯈꯪꯗꯦ ꯃꯥꯏꯔꯦꯟꯁꯦ ꯑꯗꯨꯝ ꯃꯥꯗꯤ ꯑꯗꯨꯝ ꯉꯥ ꯆꯥꯛ ꯊꯥꯛꯇ꯭ꯔꯁꯨ ꯑꯗꯨꯝ ꯍꯥꯎꯗꯥꯏꯅꯦ
ꯍꯥꯎꯏ ꯃꯌꯥꯡꯇꯣꯟꯗꯣ ꯐꯖꯅ ꯊꯥꯛꯑꯣ
ꯑꯦ ꯑꯗꯒꯤ ꯃꯌꯥꯡꯇꯣꯟ ꯊꯥꯛꯑꯒ ꯑꯗꯒꯤ ꯉꯥ ꯆꯥꯛ ꯊꯥꯛꯑꯁꯨ ꯑꯗꯨꯝ ꯌꯥꯕ꯭ꯔꯥ ꯀꯩꯁꯨ ꯀꯥꯏꯗꯦꯗꯀꯣ
ꯌꯥꯏꯌꯦ ꯉꯥ ꯆꯥꯛ ꯑꯗꯨ ꯊꯥꯛꯅꯕ ꯌꯥꯏꯌꯦ ꯑꯩꯈꯣꯏꯅ ꯂꯩꯇ꯭ꯔꯒꯗꯤ ꯍꯥꯏꯕꯒꯤ ꯋꯥꯅꯤ ꯉꯥꯗꯤ ꯍꯤꯟꯖꯥꯡ ꯈꯨꯗꯤꯡꯃꯛꯇ ꯊꯥꯛꯄ ꯌꯥꯏ ꯉꯥ ꯑꯌꯥꯏꯕ ꯍꯥꯏꯕ ꯄꯣꯠꯁꯤꯗꯤ ꯅꯪ ꯍꯋꯥꯏ ꯊꯣꯡꯕꯗ ꯊꯥꯛꯀꯦꯁꯨ ꯌꯥꯏ ꯀꯩꯁꯨꯝꯇ ꯀꯥꯏꯗꯦ ꯍꯋꯥꯏ ꯀꯥꯡꯁꯣꯏ ꯊꯣꯡꯕꯒ ꯆꯥꯗ꯭ꯔꯣ ꯅꯣꯏ ꯍꯋꯥꯏ ꯀꯥꯡꯁꯣꯏ ꯊꯣꯡꯕꯒꯗꯣ ꯌꯥꯝ ꯍꯥꯎꯕꯅꯤ ꯆꯥꯑꯣ
ꯍꯋꯥꯏ ꯀꯩꯅꯣꯗꯣ ꯅꯠꯇ꯭ꯔꯣ ꯍꯋꯥꯏ ꯀꯥꯡꯁꯣꯏꯖꯦ ꯍꯋꯥꯏ ꯀꯥꯡꯇꯛꯇꯣ ꯅꯠꯇ꯭ꯔꯣ
ꯍꯣꯏ ꯍꯣꯏ ꯍꯣꯏ ꯀꯥꯡꯇꯛꯇ ꯑꯣꯏꯒꯦꯔꯥ ꯃꯨꯛꯇ ꯑꯣꯏꯒꯦꯔꯥ ꯑꯗꯨꯝ ꯑꯇꯩ ꯍꯣꯏ ꯑꯇꯩ ꯍꯋꯥꯏꯗꯕꯨꯗꯤ ꯀꯌꯥ ꯆꯥꯟꯅꯗꯦ ꯍꯋꯥꯏꯃꯨꯛ ꯀꯨꯝꯕ ꯀꯪꯇꯛꯀꯨꯝꯕ
ꯑꯩꯗꯤ ꯌꯥꯝꯅ ꯆꯥꯏꯌꯦ ꯑꯗꯨꯗꯣ ꯀꯩꯅꯣ ꯇꯧꯔꯒ ꯑꯩꯈꯣꯏꯒꯤ ꯑ ꯍꯣꯏ ꯅꯄꯥꯛꯄꯤ ꯑꯗꯩ ꯇꯤꯜꯍꯧ ꯁꯤꯡꯒꯨꯝꯕ ꯍꯥꯞꯄꯦꯗꯅ ꯑꯗꯒꯤ ꯍꯣꯏ ꯉꯥ ꯑꯌꯥꯏꯕꯒꯨꯝꯕ ꯉꯥꯔꯤꯒꯨꯝꯕ ꯍꯥꯞꯄ ꯀꯥꯟꯗꯁꯨ ꯑꯗꯨꯝ ꯍꯥꯎꯕꯅꯦ ꯊꯥꯎ ꯁꯨꯉꯧ ꯉꯧꯗꯕꯤꯗ ꯃꯆꯨ ꯍꯥꯞ ꯇꯕꯤ ꯊꯣꯡꯕ ꯍꯥꯞꯄꯁꯨ ꯌꯥꯏ ꯍꯩꯅꯗꯦ ꯍꯥꯏꯒ
ꯊꯥ ꯊꯣꯡꯕꯗꯨꯅꯦ ꯑꯩꯅ ꯀꯥꯡꯁꯣꯏ ꯍꯥꯏꯁꯦ ꯊꯥꯎ ꯉꯧꯗꯕꯤꯗꯨꯅꯦ
ꯎꯝ ꯑꯩꯁꯨ ꯑꯗꯨꯝ ꯆꯥꯒꯂꯦ ꯏꯇꯣꯝꯇꯒ ꯑꯣꯏꯗꯤ ꯌꯨꯝꯗꯁꯨ ꯃꯔꯛ ꯃꯔꯛꯇ ꯆꯥꯏꯑꯦ ꯑꯗꯨꯗ ꯑꯩꯈꯣꯏꯒꯤ ꯏꯌꯥꯝꯕꯝ ꯌꯥꯎꯔꯤꯌꯦ ꯍꯥꯎꯏꯒ ꯍꯥꯎꯇꯦꯒꯅ ꯑꯗꯒꯤ ꯊꯥꯎ ꯉꯧꯔ ꯊꯣꯡꯉꯣ ꯑꯗꯨ ꯇꯧꯅ ꯈꯤꯇꯪ ꯆꯥꯕ ꯊꯛꯄꯗ ꯄꯦꯠꯄ ꯍꯥꯏꯇꯥꯔꯦ ꯑꯗꯨꯝꯕꯝ ꯌꯥꯎꯔꯤꯌꯦ ꯑꯗꯨꯅꯅꯦ ꯎꯝ ꯖꯟꯖꯗꯤ ꯑꯗꯣ ꯃꯥ ꯂꯩꯇ꯭ꯔꯒꯗꯤ ꯃꯥꯅꯦ ꯑꯇꯣꯞꯄ ꯆꯥꯛꯈꯨꯝꯒꯨꯝꯕ ꯆꯠꯈꯤꯕ ꯊꯕꯛ ꯆꯠꯈꯤꯕꯁꯦ ꯑꯩꯈꯣꯏꯅ ꯗꯨꯝ ꯀꯩꯅꯣ ꯇꯧꯋꯤ ꯑꯩꯈꯣꯏꯅ ꯊꯣꯡꯅꯤꯡ ꯊꯣꯡꯅꯤꯡꯕ ꯆꯥꯏ
ꯍꯣꯏ ꯑꯗꯨꯗꯤ ꯃꯌꯥꯝ ꯃꯌꯥꯝ ꯄꯣꯛꯑꯗꯤ ꯑꯃ ꯑꯗꯨꯝ ꯌꯥꯎꯕ ꯑꯗꯨꯅꯤ
ꯃꯥꯅꯦ ꯐꯔꯦ ꯑꯗꯨꯗꯤ ꯑꯩ ꯑꯥ ꯊꯝꯃꯒꯦꯀꯣ
ꯍꯣꯏ ꯍꯣꯏ ꯍꯣꯏ